ꯑꯣ ꯍꯥꯜꯂꯣ ꯍꯜꯂꯣ ꯇꯥꯏꯌꯦ ꯇꯥꯏꯌꯦ ꯏꯇꯥꯎ
ꯀꯩꯗꯧꯔꯤꯅꯣ
ꯏꯇꯥꯎꯁꯦ ꯏꯟꯖꯥꯡ ꯊꯣꯡꯉꯤꯌꯦ
ꯀꯦꯟꯖꯥꯡ ꯊꯗ ꯅꯣꯏ ꯇꯥꯎ
ꯏꯁꯇ ꯍꯋꯥꯏꯒ ꯃꯦꯒꯤꯒ ꯊꯣꯡꯖꯤꯟꯒ꯭ꯔꯦ
ꯋꯥ ꯀꯔꯤ ꯍꯧ ꯍꯥꯏꯏ
ꯍꯋꯥ ꯌꯥꯁ ꯑꯃꯒꯗ
ꯍꯋꯥꯏ ꯁꯝꯃꯤꯒ ꯃꯦꯒꯤꯒ ꯊꯣꯡꯉꯤꯕ ꯅꯤꯌꯨ ꯃꯤꯌꯨ ꯀꯔꯤꯅꯦ ꯅ꯭ꯌꯨ ꯏꯟꯖꯥꯡꯅꯦ ꯑꯗꯨꯗꯤ ꯅꯪꯒꯤꯖꯦ
ꯎꯝ ꯆꯌꯥ ꯀꯌꯥ ꯑꯕꯣ
ꯐꯣꯏꯖꯖꯥꯔꯦ
ꯀꯔꯤꯡ ꯏꯟꯖꯥꯡ
ꯑꯩꯈꯣꯏ ꯌꯦꯔꯨꯝ ꯊꯣꯡꯉꯦ ꯌꯦꯔꯨꯝ ꯇꯪꯈꯥꯏ ꯇꯪꯈꯥꯏꯒ ꯑꯒ ꯁꯣꯛ ꯍꯦꯛꯇ ꯇꯧꯁꯟꯕꯅꯦꯅꯦ
ꯏꯃꯥ ꯂꯕꯨꯛꯇ ꯀꯨꯝꯃꯨꯔꯣ
ꯃꯥꯗꯕ ꯀꯨꯝ ꯃꯣꯏ ꯃꯥꯂꯕꯨꯣꯛ ꯇ ꯃꯤ ꯀꯩꯗꯧꯔꯒꯦ ꯉꯁꯤ ꯂꯣꯏ ꯃꯤ ꯐꯕꯗꯤ ꯉꯁꯤ ꯂꯣꯏꯔꯦ ꯑꯗꯣ ꯑ ꯍꯌꯦꯡ ꯈꯤꯇꯡꯈꯛ
ꯍꯌꯦꯡ ꯃꯥ ꯕꯕꯥ ꯀꯨꯝꯗꯣꯏꯕ ꯍꯜꯂꯣ ꯍꯜꯂꯣ ꯍꯜꯂꯣ ꯇꯥꯒꯗ꯭ꯔꯦ ꯑꯣ ꯅ ꯋꯥ꯭ꯔꯦ ꯇꯔꯦ ꯇꯔꯦ
ꯋꯥꯏ ꯐꯥꯏꯅꯤ ꯀꯥꯎ ꯅꯦꯁꯦ ꯊ ꯂꯣꯏꯗꯦꯕꯀꯣ ꯑꯩꯅꯤ ꯈꯪꯗꯦꯉꯣ ꯑꯩꯒꯤ ꯅꯦꯠꯋꯥꯛꯇꯣ ꯌꯥꯝ ꯅꯨꯡꯉꯥꯏꯇꯦꯉꯣ
ꯍꯣꯏ
ꯅꯦꯠꯇꯣ ꯈꯤꯇꯪ ꯂꯥꯞꯊꯣꯛꯄꯗ ꯅꯨꯡꯉꯥꯏꯔꯛꯇ꯭ꯔꯤꯅꯦ ꯇꯥꯕ꯭ꯔꯗ
ꯌꯨꯝ ꯊꯣꯡ ꯆ ꯇꯥꯔꯦ ꯇꯥꯏ
ꯎꯝ ꯔꯝ ꯊꯣꯡ ꯆꯊꯣꯏꯦ ꯇꯪꯍꯥꯏ ꯇꯪꯍꯥꯏ
ꯍꯤꯃꯥ ꯇꯨꯡ꯭ꯔꯔꯕꯣ
ꯑꯥ
ꯂꯣꯏ ꯌꯥꯔ
ꯅꯦꯠꯋꯥꯔꯛ ꯇꯠꯈꯔꯦ ꯑꯃꯨꯛ ꯍꯜꯂꯣ ꯍꯜꯂꯣ
ꯑꯩꯒꯤꯗꯤ ꯌꯥꯗꯔꯦ ꯇꯥꯗ꯭ꯔꯣ ꯑꯃꯨꯛ ꯃꯨꯛ ꯎꯝ ꯌꯥꯗꯦꯉꯣ ꯇꯥꯗꯤꯌꯥꯦ
ꯇꯥꯔꯦ ꯇꯥꯔꯦ ꯑꯃꯨꯛ ꯇꯥꯔꯦ ꯇꯥꯔꯦ
ꯎꯝ ꯅ°ꯠꯁ° ꯈꯔ ꯅꯨꯡꯉꯥꯏꯇꯦꯉꫭ ꯍ°ꯛꯇ ꯅꯨꯡꯉꯥꯏ ꯇꯕꯅꯤ ꯁꯥꯎꯅꯤꯡꯉꯤꯖꯦ ꯑꯗꯨꯝ ꯇꯥꯕ
ꯇꯠꯈ꯭ꯔꯦ ꯑꯃꯨꯛ
ꯎꯝ ꯇꯠꯈ꯭ꯔꯕ ꯑꯩ ꯅꯪ ꯉꯥꯡ ꯑꯩ ꯇꯥꯏ
ꯇꯥꯏ ꯂꯣꯏ ꯑꯗꯨꯅꯦ ꯑꯩ ꯅꯪꯅ ꯉꯥꯡꯕꯗꯨ ꯇꯥꯗꯤ
ꯑꯩ ꯉꯥꯡꯕꯖꯦ ꯇꯥꯗꯕ ꯀꯔꯤꯒꯤ ꯇꯥꯗ꯭ꯔꯤꯕ ꯑꯩꯅ ꯉꯥꯡꯕꯖꯦ ꯇꯥꯥꯔꯕ
ꯇꯥꯔꯦ ꯇꯥꯔꯦ
ꯎꯝ ꯍꯜꯂꯣ ꯍꯜꯂꯣ
ꯍꯜꯂꯣ ꯍꯜꯂꯣ ꯇꯥꯔꯦ ꯇꯥꯔꯦ
ꯍꯣꯏ ꯍꯣꯏ ꯑꯗꯣ ꯅꯪ ꯉꯁꯥꯏ ꯂꯣꯏ ꯌꯥꯔꯕ ꯍꯣꯏꯖꯨ ꯀꯣꯆꯤꯡ ꯂꯣꯏ ꯆꯠꯂꯤꯔꯣ ꯅꯪ ꯉꯁꯥꯏ
ꯀꯣꯆꯤꯡ ꯂꯣꯏꯔ ꯆꯠꯂꯤꯅꯤ
ꯎꯝ
ꯀꯣꯆꯤꯡ ꯂꯣꯏꯔꯦ ꯍꯥꯜꯂꯦ
ꯒꯥꯔꯤ ꯑꯗꯨꯝ ꯆꯠ ꯐꯪꯕ꯭ꯔꯣ
ꯐꯪꯉꯤ
ꯎꯝ ꯑꯣ ꯑꯣ ꯑꯣ ꯑꯣ ꯏꯟꯖꯥꯡ ꯅꯍꯥꯟ ꯄꯨꯕꯗꯣ ꯀꯩ ꯀꯩ ꯌꯦꯟꯗꯦꯝꯒ ꯄꯨꯕ
ꯌꯦꯟꯗꯦꯝꯒ ꯍꯋꯥꯏꯒ
ꯍꯏꯗꯣ ꯂꯩꯔꯤꯕꯣ ꯌꯦꯟꯗꯦꯝꯗꯤ
ꯂꯩꯔꯤ ꯌꯦꯟꯗꯦꯝꯖꯨ ꯂꯩꯔꯤ ꯍꯋꯥꯏꯖꯨ ꯂꯩꯔꯤ ꯈꯔ ꯍꯌꯦꯡꯗꯤ ꯆꯥꯛ ꯊꯣ ꯂꯣꯏꯔꯅꯤ
ꯍꯣꯏꯗ ꯌꯥꯝ ꯀꯨꯏꯅ ꯊꯝꯕꯖꯨ ꯌꯥꯔꯣꯏ
ꯎꯝ ꯃꯣꯏꯒꯤ ꯆꯦꯛ ꯇꯧꯕꯗꯣ ꯅꯣꯛꯅꯤꯡꯒꯖꯥꯠꯅꯤ ꯗꯦꯠꯇꯣ ꯊꯛ ꯌꯦꯡꯒ꯭ꯔꯦ ꯑꯗꯨꯝ ꯂꯣꯏꯒ꯭ꯔꯦ
ꯑꯣ ꯃꯥꯅꯦ
ꯃꯥ
ꯑꯗꯨ ꯑꯗꯨꯃꯥꯏ ꯇꯧꯔꯛꯇꯣꯏꯅꯦ ꯑꯗꯨ ꯉꯥꯛꯇꯅꯦ ꯍꯥꯏꯗꯤ ꯑꯗꯨꯏ ꯃꯔꯝꯗꯗꯤ ꯌꯥꯝ ꯀꯨꯞꯊꯅ ꯈꯪꯉꯨꯕꯖꯨ ꯅꯠꯇꯦꯗꯅ
ꯎꯝ
ꯑꯗꯨꯗꯨꯅ ꯑꯗꯨꯃꯥꯏꯅ ꯇꯧꯔ ꯂꯣꯏꯁꯤꯟꯕꯤꯗꯣꯏꯅꯦ
ꯐꯠ ꯑꯗꯨꯝ ꯂꯥꯛꯑꯦ ꯃꯤꯅꯠ ꯐꯥꯗꯤ ꯑꯗꯨꯝ ꯐꯠ ꯊꯥꯖꯤꯜꯂꯦ ꯑꯗꯨꯝ ꯂꯣꯏꯔꯒ ꯑꯗꯨꯝ ꯐꯠ ꯊꯣꯛꯂꯦ
ꯑꯣ ꯑꯣ ꯅꯍꯥꯟ ꯋꯥꯡꯉꯩ ꯆꯠꯂꯨꯔꯒ ꯌꯥꯔꯛꯑꯝꯃꯗꯤ
ꯑꯗꯨꯗ ꯌꯥꯔꯥꯃꯗꯤꯕꯀꯣ
ꯎꯝ
ꯍꯌꯦꯡ ꯂꯥꯛꯀꯅꯤ ꯍꯥꯌꯦꯡ
ꯀꯩꯗꯧꯕ
ꯍꯌꯦꯡ ꯆꯪꯉꯥꯔꯣꯏꯗ ꯌꯨꯝꯗ ꯄꯨꯡ ꯅꯨꯡꯗꯥꯡꯋꯥꯏꯔꯝ
ꯀꯗꯧꯕꯅꯣꯕ
ꯕꯣꯟ ꯇꯥꯏ
ꯑꯦ ꯀꯩ ꯌꯦ ꯊꯨꯡꯉꯣꯏꯗꯣꯏꯕ
ꯆꯪꯉꯛꯔꯣꯏꯍꯦ ꯑꯩ ꯂꯥꯏꯟꯗ ꯂꯥꯛꯑꯣꯍꯦ
ꯀꯅꯥꯒ ꯂꯥꯛꯇꯨꯏꯕ
ꯃꯣꯏꯒ ꯄꯨꯜꯂꯞ ꯀꯣꯅꯨꯡꯃꯥꯡꯒꯤ ꯀꯥꯡꯕꯨꯗꯨꯕ
ꯑꯣ ꯑꯣ ꯐꯩꯁ ꯀꯩꯅꯣ ꯒ꯭ꯌꯥꯟ ꯇꯥꯕ ꯃꯤ ꯉꯥꯛꯇ ꯀꯃꯥꯏ ꯇꯧꯕ
ꯃꯥꯅꯤ ꯃꯥꯅꯤ ꯌꯥ ꯄꯆꯥ
ꯃꯣꯏ ꯑꯗꯨꯗ ꯂꯩꯕ
ꯑ
ꯑꯣ
ꯑꯍꯟ ꯌꯥꯎꯋꯦ ꯃꯣꯏꯒꯤ ꯑꯦꯟꯗꯤ ꯍꯥꯡꯉꯤ ꯅꯨꯄꯥꯗꯣ
ꯎꯝ
ꯁꯜꯂꯨꯡꯕ ꯃꯆꯥꯅꯦ ꯀꯣꯆꯤꯡ ꯁꯦꯟꯇꯔ ꯍꯥꯡꯉꯤ ꯃ
ꯑ ꯀꯅ ꯃꯥ ꯑꯣꯏꯗꯤ ꯀꯦꯀꯨ ꯃꯆꯥ ꯀꯔꯤ ꯃꯃꯤꯠ ꯏꯁꯄꯦ ꯄꯊꯥꯎꯧꯕ ꯑꯃ ꯏꯝꯐꯥꯜꯗꯣ ꯌꯥꯎꯔꯝꯒꯅꯤꯅꯦ ꯗꯤ ꯑꯦꯝ ꯀꯣꯂꯦꯖꯇ ꯇꯝꯕꯗꯣ
ꯈꯪꯒꯦꯗ
ꯀꯃꯔꯁ ꯂꯧꯕ ꯀꯩꯅꯣꯝ ꯇꯧꯕꯅꯤ ꯐꯤꯖꯤꯀꯦꯜ ꯏꯗꯨꯀꯦꯁꯟ ꯍꯧꯖꯤꯛ ꯄꯤ ꯑꯩꯆ ꯗꯤ ꯇꯧꯔꯤꯕ ꯈꯪꯗꯦ ꯄꯤꯌꯥꯟ ꯄ꯭ꯌꯥꯅꯟꯗ ꯍꯥꯏ ꯄ꯭ꯔꯤꯌꯥꯅꯟꯗ ꯍꯥꯏꯕꯃꯟ
ꯃꯣꯏ ꯈꯪꯗꯦ ꯃꯣꯏꯒꯤ ꯀꯣꯅꯨꯡꯃꯥꯡꯒꯤꯗꯨꯗꯤ ꯑꯦꯟ ꯗꯤ ꯑꯦꯒꯤ ꯀꯣꯆꯤꯡ ꯍꯥꯡꯉꯤꯕ ꯑꯦꯀꯥꯗꯃꯤ ꯍꯥꯡꯉ ꯂꯩꯕ ꯅꯨꯄꯥꯅꯦ
ꯑꯣ ꯑꯣ ꯃꯣꯏꯒ ꯃꯣꯏꯒ ꯁꯥꯟꯅꯃꯤꯟꯅꯗꯣꯏꯕ
ꯑ ꯃꯣꯏꯒꯤ ꯑꯉꯥꯡ ꯏꯊꯧ ꯑꯗꯨ ꯂꯩꯌꯦ ꯑꯉꯥꯡꯈꯩꯗꯣ ꯁꯥꯖꯤꯕꯟꯗ ꯂꯩꯔꯝꯕ ꯌꯥꯎꯋꯦꯕ
ꯑꯥ
ꯈꯪꯅꯕꯅꯤꯅ ꯁꯥꯟꯅꯖꯦꯅ ꯍꯥꯏꯔꯛꯄ ꯍꯦ
ꯑꯗꯨ ꯇꯦꯟ ꯊꯥꯈꯤꯕ ꯌꯥꯎꯔꯕ꯭ꯔꯥ ꯑꯩꯁꯦ
ꯌꯦꯟ ꯊꯥꯈꯤꯕ ꯇꯦꯟ ꯊꯥꯕ ꯂꯣꯏꯔꯛꯄ ꯉꯥꯛꯇꯅꯦ ꯑꯅꯝꯕꯅ
ꯃꯣꯏ ꯀꯣꯆꯤꯡ ꯇꯣ ꯂꯩꯦꯕ
ꯑꯥ ꯑꯦꯟ ꯗꯤ ꯑꯦ ꯅꯤꯅ ꯇꯦꯟ ꯇꯥ ꯂꯣꯏꯔꯛꯄꯗ ꯑꯗꯨꯝ ꯇꯧꯔꯕ
ꯎꯝ ꯑꯣ ꯑꯣ ꯑꯣ ꯎꯝ ꯍꯩꯔꯣ ꯃꯣꯏꯗ ꯑꯗꯨꯗꯤ
ꯕꯣꯂ
ꯎꯝ
ꯍꯩꯕꯁꯨ ꯌꯥꯎꯌꯤ ꯍꯩꯇꯕꯁꯨ ꯌꯥꯎꯌꯤ
ꯎꯝ ꯍꯣꯏ ꯍꯣꯏ ꯌꯦꯡꯉ ꯌꯦꯡꯉ ꯏꯔꯦꯟꯖꯅ ꯆꯠꯂꯣ ꯏꯃꯥꯗ ꯍꯥꯏꯔꯝꯃꯨꯍꯦ ꯑꯗꯨꯗꯤ
ꯍꯥꯏꯔꯝ
ꯄꯨꯡ ꯄꯨꯡ ꯀꯌꯥ ꯑꯗꯥꯏꯗ
ꯄꯨꯡ ꯅꯨꯡꯊꯤꯟ ꯄꯨꯡ ꯑꯍꯨꯝ ꯃꯔꯤ ꯑꯗꯨꯋꯥꯏꯗ
ꯑꯣ ꯆꯥꯛꯇꯣ ꯏꯟꯖꯥꯡꯗꯣ ꯐꯖꯅ ꯊꯣꯡꯉꯒ ꯆꯥꯎꯍꯦ ꯃꯦꯒꯤꯅ ꯉꯍꯥꯟꯒꯤꯗꯣ ꯂꯩꯔꯤꯕꯣ ꯍꯥꯏꯖꯦ ꯍꯧꯖꯤꯛꯐꯥꯎ
ꯂꯩ
ꯅꯪꯗꯤ ꯌꯥꯝ ꯀꯨꯏ ꯆꯠꯂꯤꯅ
ꯆꯠꯂ ꯆꯥꯅꯤꯡꯗꯕ ꯑꯁꯤ ꯍꯤꯟꯖꯥꯡꯅꯤ ꯌꯦꯟ ꯃꯤ ꯑꯃ ꯍꯋꯥꯏ ꯉꯥꯛꯇ ꯆꯥꯂꯩꯔꯦ ꯍꯌꯦꯡꯗꯒꯩꯗꯤ ꯀꯩꯀꯩ ꯃꯈꯜ ꯆꯥ ꯇꯥꯔꯦ ꯂꯩꯔꯒ
ꯑꯆꯥ
ꯉꯥꯒꯨꯝꯕ ꯈꯔ ꯀꯥꯏ ꯂꯩꯔꯤꯗ
ꯍꯣꯏ ꯍꯣꯏ ꯎꯝ
ꯍꯜꯂꯛꯄꯗ ꯋꯥꯔꯦ ꯄꯨꯡ ꯑꯃ ꯇꯥꯔꯦ ꯑꯩ ꯈꯦꯆꯤ ꯂꯩꯔ ꯆꯪꯒꯔꯁꯤꯔ ꯈꯦꯆꯤ ꯑꯣꯏꯅ ꯆꯥꯎꯔꯨꯔꯁꯤꯔ ꯈꯜꯂꯤ
ꯄꯥꯃꯨꯏꯗ ꯅ ꯂꯨꯄꯥ ꯅꯤꯐꯨꯒꯤ ꯀꯥꯡꯍꯧ ꯂꯩꯔꯔꯣꯏ ꯆꯥ ꯆꯥꯛꯈ
ꯅꯤꯐꯨꯒꯤ ꯀꯥꯡꯍꯧꯗꯤ ꯅꯤꯐꯨꯒꯤꯗꯤ ꯌꯥꯝꯃꯤꯍꯦ ꯀꯨꯟ ꯇꯔꯥ ꯀꯨꯟꯒ ꯅꯠꯇꯕ
ꯀꯗꯥꯥꯏꯗꯩꯩꯅꯣꯍꯦ ꯃꯣꯏ ꯁꯤꯗ ꯇꯥꯡꯉꯤ ꯈꯨꯇꯥꯡꯖꯤꯗꯤ ꯈꯪꯗꯕꯩꯅꯤꯅꯦ
ꯀꯔꯤ ꯀꯥꯡꯍꯧꯔꯏꯅꯣ
ꯕꯣꯔꯤꯒ ꯑꯜꯂꯨꯒ
ꯃꯣꯏ ꯁꯤꯒꯤ ꯌꯨꯅꯤꯚꯔꯁꯤꯇꯤꯒꯤꯗ ꯌꯣꯟ ꯂꯩꯔꯝꯃꯦ
ꯑꯥ
ꯇꯥꯃꯟꯒꯔꯦꯍꯦ
ꯇꯥ
ꯀꯩꯅꯣ ꯂꯨꯄꯥꯅꯤꯐꯨ ꯗꯨꯗꯤ ꯑꯍꯥꯎꯕꯕꯨ ꯆꯥꯕ ꯀꯩꯗꯧꯋꯦ ꯍꯥꯏꯅꯣ
ꯑꯩꯒꯤ ꯕꯣꯔꯥꯒ ꯂꯩꯒꯦ ꯇꯧꯕ ꯕꯣꯔꯥꯗꯣ ꯉꯥꯏꯌꯣꯌꯦ ꯉꯥꯏꯕꯗꯤ ꯉꯝꯃꯔꯣꯏ
ꯑꯣ ꯅꯪ ꯆꯥꯛ ꯊꯣꯡ ꯆꯥꯛ ꯍꯜꯂ ꯊꯣꯡꯉꯤꯔꯣ
ꯑꯣ
ꯑꯣ ꯑꯗꯨ ꯇꯛꯑꯦ ꯑꯩꯃꯤꯠꯇ ꯑꯗꯨꯃꯥꯏꯅ ꯀꯨꯏꯅ ꯀꯨꯏꯅꯒꯤ ꯄꯨ ꯆꯈꯥꯎ ꯍꯥꯡꯍꯟꯒꯅꯨ ꯀꯩꯅꯣ ꯆꯥꯕ ꯌꯥꯕ ꯍꯦꯛꯇ ꯂꯩꯔꯒ ꯆꯥꯊꯣꯛ ꯅꯪꯗ꯭ꯔꯗꯤ ꯕꯠ ꯕ꯭ꯔꯦꯠꯂ ꯀꯩꯅ ꯍꯦꯛꯇ ꯑꯗꯨꯒꯨꯝꯕ ꯑꯃꯗꯤ ꯆꯥꯎ
ꯌꯥꯠ
ꯂꯩꯇ꯭ꯔꯒ ꯑꯃꯨꯛ ꯁꯤꯟꯅꯔ ꯂꯣꯏꯔꯦ
ꯎꯝ ꯄꯩꯁꯥꯖꯦ ꯈꯒ ꯈꯒ ꯐꯪꯉꯤ
ꯑꯗꯨꯃꯥꯏꯅ ꯀꯨꯏꯅ ꯀꯨꯏꯅ ꯍꯥꯡꯍꯟꯒꯗ꯭ꯔꯣ
ꯍ ꯑ
ꯄꯔꯊꯥꯒ ꯌꯣꯟꯗ꯭ꯔꯣ
ꯑꯗꯨ ꯑꯃ ꯀꯣꯛ ꯆꯥꯔꯒ ꯂꯥꯞꯄꯨꯗꯤ ꯂꯥꯞꯄꯅꯤ ꯅꯪꯒꯤꯗꯨꯗꯒꯤ ꯊꯣꯛꯂꯛꯄꯗꯗꯤ ꯃꯌꯥꯝ ꯂꯥꯞꯄꯦꯗꯅ ꯑꯗꯨ ꯀꯣꯂꯦꯖꯇꯣ ꯎꯏ ꯇꯨꯏꯁꯟꯗꯣ ꯂꯣꯏꯔ ꯊꯣꯛꯂꯛꯄꯗꯗꯤ ꯆꯥꯕꯝ ꯐꯪꯗ꯭ꯔꯣ
ꯐꯪꯏꯉꯤ
ꯑꯗꯨꯅꯦ ꯑꯗꯨ ꯊꯣꯛꯂꯛꯏꯉꯩꯗꯨꯗ ꯆꯥꯅꯤꯡꯕ ꯑꯃ ꯀꯣ ꯄꯩꯁꯥꯁꯨ ꯍꯥꯏꯗꯤ ꯈꯤꯇꯪꯁꯨ ꯍꯣꯡꯕ ꯑꯗꯩ ꯆꯥꯕꯁꯨ ꯌꯥꯕ ꯄꯨꯛ ꯊꯟꯕ ꯑꯗꯨꯒꯨꯝꯕ ꯑꯃ ꯆꯥꯈꯥꯎꯗꯣ ꯍꯥꯡꯗꯅꯕ
ꯆꯥꯛ
ꯑꯗꯨꯒꯨꯝꯕ ꯑꯃ ꯁꯠ ꯆꯥꯅꯕ ꯍꯣꯠꯅꯒꯗꯝꯕꯅꯤ ꯍꯥꯏꯗꯤ ꯑꯩꯈꯣꯏꯅ ꯅꯪꯗꯗꯅ ꯆꯥꯗꯕꯩꯅꯦꯕ ꯑꯩꯈꯣꯏꯅ ꯄꯦꯄ ꯄꯦꯄ ꯏꯁꯥꯁꯨ ꯇꯧꯔꯤꯁꯦ ꯍꯥꯏꯖꯕ ꯋꯥꯅꯦꯕ ꯅꯪꯗꯅ ꯑꯌꯨꯛ ꯐꯪꯉꯤ ꯅꯪꯗꯕꯤꯗ ꯆꯠꯂꯒ ꯄꯦ ꯃꯔꯤ ꯃꯉꯥꯅꯤ ꯂꯥꯎꯔꯨꯏꯖꯦ ꯑꯗꯨꯗꯨꯅꯅꯦꯕ ꯑꯗꯨ ꯍꯜꯂꯛꯑꯦ ꯑꯃꯨꯛ ꯑꯗꯨ ꯆꯥꯗꯕꯗꯣ ꯑꯗꯨꯗꯨꯒꯤꯅꯤ ꯑꯩꯈꯣꯏꯖꯨ ꯁꯤꯟꯅꯔꯤ ꯈꯪꯗꯤ ꯈꯪꯒꯅꯤꯗꯅ ꯑꯗꯨ ꯁꯤꯟꯅꯒꯦ ꯈꯜꯂꯁꯨ ꯍꯦꯛꯇ ꯅꯪꯗ ꯉꯝꯗꯕꯗꯣ ꯉꯝꯗ ꯅꯤꯕꯁꯦ ꯑꯗꯨꯅ ꯋꯥꯕꯅꯤꯅ ꯑꯃꯨꯛ ꯑꯗꯨꯗ ꯆꯈꯥꯎ ꯍꯪꯉꯒꯅ ꯀꯣꯛ ꯆꯤꯛꯄ ꯈꯣꯠꯄꯗꯤ ꯆꯥꯕ ꯊꯛꯄ ꯋꯥꯠꯄꯒꯤꯅꯦ ꯀꯣꯛ ꯆꯤꯛꯇꯅ ꯈꯣꯠꯇꯅ ꯇꯧꯔꯤꯌꯦ
ꯍꯦꯛꯇ ꯄꯩꯁꯥ ꯄꯥꯝꯨꯗꯅ ꯍꯦꯛꯇ ꯆꯥꯗꯅ ꯆꯥꯛ ꯊꯣꯡꯉꯒ ꯆꯥꯕ ꯐꯔꯦꯅ ꯆꯪꯉꯛꯄ
ꯆꯥꯛꯇꯨꯗꯤ ꯊꯣꯡꯉꯒ ꯆꯥꯎꯅꯦ ꯐꯩ ꯆꯥꯛꯇꯨꯗꯤ ꯊꯣꯡꯒ ꯑꯗꯨꯝ ꯆꯥꯒꯗꯕꯅꯦ ꯑꯗꯨꯒ ꯂꯩꯇꯅ ꯂꯨꯄꯥ ꯃꯉꯥ ꯇꯔꯥ ꯑꯃꯅ ꯆꯈꯥꯎꯗꯣ ꯑꯗꯨꯖꯨ ꯑꯐꯕꯔꯝꯗ ꯐ꯭ꯂꯦꯠꯅꯤ ꯈꯪꯗꯦ ꯀꯩꯅꯤ ꯈꯪꯗꯦ ꯑꯗꯨꯒꯨꯝꯕ ꯑꯃꯗ
ꯎꯝ
ꯑ ꯌꯥꯝꯅꯖꯨ ꯑꯦꯛꯁꯄꯦꯟꯗꯤꯆꯔ ꯌꯥꯝꯅꯖꯨ ꯇꯧꯗ꯭ꯔꯒꯁꯨ ꯆꯥꯕ ꯌꯥꯕ ꯑꯃꯊꯣꯛ ꯆꯥꯁꯤꯟꯒꯗꯝꯕꯅꯤ
ꯂꯣꯏ ꯇꯨꯝꯒ꯭ꯔꯕꯣ ꯒꯨꯜꯂꯨꯒ
ꯗꯤꯅꯦꯗꯤ ꯇꯨꯝꯒꯔꯦ ꯃꯃꯥꯒ ꯃꯥ ꯒꯨꯂꯨꯗꯣ ꯁꯤꯡꯉꯦ ꯍꯧꯖꯤꯛ ꯃꯅꯥꯛꯇ ꯃꯤ ꯂꯩꯇ꯭ꯔꯗꯤꯕ
ꯍꯥꯥ
ꯇꯨꯝꯗ꯭ꯔꯦ ꯑꯗꯨꯅ ꯉꯁꯤꯗꯤ ꯀꯞꯇ° ꯉꯁꯤꯗꯤ ꯀꯞꯇꯤꯌꯦ ꯎꯝ ꯍꯧꯖꯤꯛ ꯅꯨꯡꯗꯥꯡ ꯋꯥꯏꯔꯝꯒꯖꯦ ꯍꯧꯖꯤꯛꯀꯗꯤ ꯆꯥꯛ ꯑꯩꯈꯣꯏ ꯆꯥꯛ ꯆꯥꯔꯤꯉꯩ ꯑꯗ ꯑꯗꯨꯝ ꯃꯤꯁꯤꯡꯁꯦ ꯂꯣꯏꯅ ꯊꯣꯛ-ꯊꯣꯛ ꯌꯦꯡ ꯌꯦꯡꯗꯅ ꯂꯩꯌꯦ
ꯄꯝꯃꯩ
ꯇꯞꯇꯦ ꯄꯝꯗꯦ ꯑꯗꯨꯝꯩ- ꯂꯩꯔꯦ ꯑꯗꯨꯒ ꯇꯤꯝ ꯇꯤꯁꯦ ꯍꯥꯟꯅ ꯐꯪꯃ ꯑ ꯍꯥꯟꯅ ꯂꯧꯔꯦ ꯑꯗꯨ ꯆꯤꯕꯤ ꯆꯥꯊꯣꯛꯑꯦ ꯑꯗꯨ ꯑꯗꯨꯝ ꯂꯥꯛꯑꯒ ꯀꯩ ꯀꯥꯔꯝ ꯂꯧꯔꯒ ꯆꯥꯏꯕ ꯑꯗꯨꯕꯨꯗꯤ ꯑꯗꯨꯗ ꯀꯞꯇꯅ ꯈꯣꯠꯇꯅ ꯌꯥꯝ ꯇꯧꯕꯗꯣ ꯅꯍꯥꯟ ꯒꯩꯗꯤ
ꯑꯥ
ꯑꯗꯨ ꯉꯁꯤꯗꯤ ꯇꯧꯒꯤꯗꯦ
ꯃꯤ ꯂꯣꯏꯅ ꯂꯣꯏꯅ
ꯁꯤꯡꯑꯩꯅꯦ ꯁꯤꯝꯁꯨ ꯍꯧꯔꯦ ꯍꯧꯔꯦ ꯑꯦ ꯑꯦ ꯑꯍꯥ
ꯂꯩꯔꯣ ꯂꯩꯔꯣ ꯆꯥꯛ ꯆꯥꯊꯣꯛꯎꯒꯤꯒꯦ
ꯆꯥꯛ ꯂꯣꯏꯔꯕꯣ
ꯂꯣꯏꯔꯦ